ꯍꯜꯂꯣ ꯇꯥꯔꯕꯔꯕꯣ
ꯑꯦ
ꯆꯥꯛ ꯆꯥꯔꯕ꯭ꯔꯥ
ꯀ꯭ꯔꯦ
ꯆꯥꯛ ꯆꯥꯔꯕꯔꯣ
ꯆꯥꯗ꯭ꯔꯤ ꯆꯥꯛ ꯀꯩꯅꯣꯗ ꯕꯣꯔꯥ ꯍꯧꯔꯝꯕꯅꯦꯕ ꯀꯩꯅꯣ ꯀꯥꯡꯁꯣꯏ ꯏꯕꯨ ꯋꯥꯔ ꯉꯅꯇ ꯍꯄꯅꯦ
ꯑꯣ ꯑꯩꯁꯨ ꯏꯔꯣꯜꯂꯤ ꯕꯣꯔꯥ ꯍꯧꯒꯦꯅꯁꯨ ꯊꯥꯡꯀꯠꯂꯤ
ꯑ ꯃꯥꯗ ꯃꯥꯅꯅꯦ ꯀꯣ ꯇꯨ ꯑꯣ ꯑꯁ ꯄ ꯑꯒ꯭ꯔꯍꯦꯄꯗ ꯎꯝ
ꯅꯣꯏꯗꯤ ꯏꯟꯗꯛꯁꯟꯗ ꯑꯗꯨꯝ ꯊꯣꯡꯕ꯭ꯔꯥ ꯒ꯭ꯌꯥꯁ ꯁꯤꯖꯤꯟꯅꯕ꯭ꯔꯥ
ꯗꯛꯁꯪꯗꯝꯃꯦ ꯃꯁꯤ ꯃꯅꯨꯡꯗꯗꯤ ꯃꯩꯁꯦ ꯄꯨꯔꯥꯃꯦ
ꯍꯣꯏ ꯑꯣꯏꯕꯨꯗꯤ ꯑꯣꯏꯕꯅꯦꯗ ꯎꯝ ꯄꯨꯔꯥ ꯄꯨꯔꯤ ꯊꯣꯉꯛꯄꯗ ꯍꯣꯏ ꯒ꯭ꯌꯥꯁꯀꯨꯝꯕ ꯁꯨꯝ ꯅꯍꯥꯟꯋꯥꯏ ꯆꯥꯛꯄꯤꯗꯕ ꯀꯥꯟꯗ ꯁꯤꯖꯤꯟꯅꯕꯗ ꯅꯣꯏ ꯄꯨꯔꯥ ꯂꯧꯗ꯭ꯔꯦ ꯍꯥꯏꯕꯅꯤꯅ ꯁꯝ ꯍꯪꯉꯦꯕ
ꯎꯝ ꯑꯩꯈꯣꯏ ꯀꯩꯅꯣ ꯇꯧꯋꯦꯕꯀꯣ ꯍꯥꯏꯗꯤ ꯑꯇꯣꯞꯄ ꯍꯣꯁꯇꯦꯜꯒꯤꯗꯤ ꯃꯩꯁꯦ ꯐꯤꯠ ꯐꯖꯅ ꯇꯧꯗꯦ ꯑꯩꯈꯣꯏ ꯁꯤꯒꯤꯗꯤ ꯐꯖꯅ ꯇꯧꯅꯩꯌꯦꯕ ꯑꯗꯨꯅ ꯏꯟꯗꯛꯁꯟꯁꯦ ꯂꯣꯏ ꯂꯩꯅꯩꯌꯦ ꯈꯨꯗꯤꯡꯒꯤ
ꯎꯝ ꯆꯥꯡ ꯊꯀ ꯏꯅ ꯑ ꯆꯥꯖꯔꯔꯣꯏ ꯍꯥꯏꯔꯒ ꯑꯗꯨꯝ ꯌꯥꯕ꯭ꯔꯕ ꯇꯧꯋꯗꯣ
ꯀꯩꯅꯣꯅꯦ ꯕꯣꯅꯥꯐ ꯍꯥꯏꯥꯏꯗꯤ ꯌꯥꯏꯑꯕꯀꯣ ꯑꯣ ꯌꯥꯗꯤꯌꯦꯦ ꯌꯦꯦꯁꯇ ꯆꯥꯛ ꯍꯥꯏ ꯄꯩꯁꯥ ꯑꯗꯨꯝ ꯊꯤꯒ ꯇꯧꯕ ꯑꯩꯈꯣꯏꯅ ꯑꯃꯨꯛ ꯃꯤꯡꯗꯤ ꯆꯜꯂꯦꯗꯅ ꯑꯗꯨꯒꯅꯦ ꯆꯥꯛꯁꯦ ꯂꯧꯖꯔꯛꯔꯣꯏ ꯍꯥꯏꯔꯒꯅ ꯊꯤꯗꯕꯤ ꯑꯗꯨꯝ ꯇꯧꯅꯅꯤꯅ ꯌꯥꯏꯑꯕꯀꯣ ꯃꯜ ꯍꯂ
ꯅꯨꯡꯒꯤ ꯂꯩꯕꯩ ꯈꯇꯪꯗꯤ ꯇꯧꯕꯀꯣ
ꯎꯝ ꯎꯝ ꯎꯝ ꯑꯗꯨꯗꯨꯅ ꯍꯥꯏꯗꯤ ꯑꯦꯠꯃꯤꯁꯟꯗꯨꯗ ꯌꯥꯎꯏꯅꯦꯕ ꯏ ꯏꯁꯤꯡ ꯃꯩ ꯂꯩꯕ ꯍꯥꯏꯗꯣ ꯑꯩ ꯃꯤꯁꯟꯕꯗꯣ ꯑꯣꯏꯗꯣꯏꯅꯦꯕꯀꯣ
ꯎꯝ
ꯆꯥꯅꯕꯩꯅꯤꯗꯅ ꯀꯣ ꯂꯤꯁꯤꯡ ꯑꯃ ꯆꯥꯇ꯭ꯔꯦꯠꯈꯛ ꯊꯤꯔꯤꯗꯨꯗꯤ ꯅꯣꯏ ꯃꯇꯝꯗ ꯀꯌꯥ ꯌꯦ
ꯀꯥꯎꯕ ꯀꯥꯎꯔꯦꯗ ꯑꯗꯨꯃꯥꯏꯅ ꯑꯗꯨꯝ ꯑꯣꯏꯈꯤꯕꯅꯤ ꯀꯩꯁꯨ ꯌꯥꯝꯗꯕꯅꯤ
ꯎꯝ ꯅꯪꯅ ꯀꯩꯅꯣꯗꯤ ꯍꯥꯏꯗꯅ ꯊꯥꯏꯅ ꯂꯨꯄꯥ ꯆꯥꯝꯃ ꯆꯥꯝꯃ ꯑꯗꯨꯃꯥꯏꯅ ꯂꯧꯕꯅꯤ ꯅꯣꯡꯃꯒꯤ ꯍꯥꯏꯕ꯭ꯔꯥ ꯌꯥꯡꯈꯩ ꯍꯥꯏꯕ꯭ꯔꯥ
ꯑꯗꯨꯅ ꯀꯩꯅꯋꯥꯅꯤꯗꯅꯥ ꯦꯁ ꯀꯅꯤꯗꯅꯥ
ꯑꯣ ꯑꯣ ꯑꯗꯨꯃꯥꯏꯅ ꯅꯨꯃꯤꯠ ꯅꯨꯃꯤꯠꯀꯤ ꯄꯤꯕ
ꯑꯥ ꯍꯥꯏꯗꯤ ꯑꯗꯨꯃꯥꯏꯅ ꯄ ꯑꯩꯈꯣꯏꯅ ꯌꯨꯝꯗ ꯆꯠꯆꯈꯤꯕ ꯆꯥꯗꯕ ꯅꯨꯃꯤꯠꯅ
ꯑꯥꯅꯤ ꯂꯥꯛꯀꯦ ꯀꯩꯅꯥꯏꯣ ꯇꯧꯋ ꯁꯣꯝꯒꯤꯗ ꯆ ꯑꯗꯨ ꯉꯝꯃꯅꯤ ꯎꯝ
ꯎꯝ ꯆ ꯍꯧꯁꯨ ꯀꯌꯥꯔ
ꯅꯥꯎꯗꯤ ꯑꯗ ꯑꯗꯨꯝ ꯂꯩꯈ꯭ꯔꯕ ꯎꯝ
ꯂꯩꯏ ꯈꯔꯦ
ꯑ ꯊ ꯀꯖ ꯂꯋꯥꯒ ꯎ ꯆꯄꯂꯣꯏꯅ
ꯑꯋꯣꯏꯕ
ꯑꯇ ꯌꯦ ꯄꯤꯅ ꯀꯝ ꯇꯩꯅ ꯇꯕꯒꯕꯗ
ꯆꯍꯤꯅ ꯆꯍꯤꯒꯤ ꯑꯣꯏꯅꯗꯁꯨ ꯁꯛꯈꯣꯗꯤ ꯑꯩꯈꯣꯏꯅ ꯅꯍꯥ ꯎꯔꯤ ꯇꯥꯔꯦ
ꯑꯩꯁꯦ ꯁꯝꯇꯦꯟꯒꯤꯗ ꯑꯃꯨꯛꯀ ꯍꯦꯟꯅ ꯅꯧꯊꯣꯛꯈ꯭ꯔꯦ ꯁꯨꯃꯥꯏꯅ ꯇꯧꯁꯦꯕ ꯅꯪ ꯅꯍꯥꯟꯋꯥꯏ ꯍꯥꯏꯒꯦꯗ꯭ꯔꯥꯅꯦꯅꯦꯅꯦ ꯑ
ꯎꯝ
ꯏꯆꯥ ꯆꯍꯤꯁ ꯀꯨꯟꯊ꯭ꯔꯥ ꯁꯖꯜꯂꯛꯑꯒꯅ ꯁꯝꯁꯦ ꯑꯃꯨꯛ ꯆꯦꯅ ꯍꯦꯛ ꯀꯛꯊꯠꯂꯛꯄ ꯍꯥꯏꯗꯨꯅꯦꯅ ꯑꯃ ꯍꯥꯏꯒꯦꯗ
ꯎꯝ
ꯅꯤꯡꯖꯪꯗ꯭ꯔꯕ ꯅꯣꯡꯃ ꯆꯥꯛꯀꯧꯕ ꯅꯨꯃꯤꯠꯇ ꯍꯥꯏꯒꯈꯤꯕꯗꯣ
ꯍꯣꯏ ꯍꯣꯏ
ꯏꯅꯦꯅꯥ
ꯑꯩꯈꯣꯏ ꯁ ꯌꯥꯝ ꯁꯥꯡꯉꯁꯨ ꯅꯍꯥꯗꯧ ꯃꯥꯜꯂꯦ ꯎꯝ
ꯎꯝ
ꯍꯣꯏ ꯃꯤ ꯑꯩꯈꯣꯏ ꯀꯩꯅꯣꯒꯤ ꯋꯥꯠ ꯅꯠꯇꯕ ꯁꯨꯝ ꯁꯛ ꯈꯥꯡꯕ ꯈꯥꯡꯗꯕ ꯃꯤ ꯂꯩ ꯍꯥꯏꯕ
ꯂꯩ ꯂꯩ ꯂꯩ ꯂꯩ ꯆꯍꯤ ꯌꯥꯝ ꯀꯩꯅꯣ ꯇꯧꯔꯒ ꯂꯤꯖꯕ ꯂꯩꯖ ꯑꯩꯈꯣꯏ ꯀꯥꯡꯕꯨꯣꯏꯁꯤꯅ ꯑꯃꯨꯛ ꯁꯛꯇꯤ ꯑꯗꯨꯃꯥꯏꯅꯗꯤ ꯇꯧꯗꯕꯅꯦ
ꯎꯝ ꯍꯥꯡꯕꯗꯣ ꯑꯩꯈꯣꯏ ꯀꯥꯡꯕꯨꯁ ꯃꯤ ꯃꯔꯨ ꯑꯩꯈꯣꯏꯕꯨꯗꯤ ꯃꯔꯨ ꯑꯣꯏꯗꯦꯀꯣ ꯑꯗꯣ ꯍꯣꯏꯒꯤ ꯄꯔꯤ ꯄꯨꯔꯤꯁꯦ ꯃꯤ ꯃꯔꯨ ꯑꯣꯏꯔꯒ ꯁꯀꯦꯠ ꯑꯗꯨꯝ ꯈꯥꯡꯉꯤꯗꯅ
ꯎꯝ ꯎꯝ
ꯑꯗꯨꯅꯅꯤꯕ ꯀꯣꯂꯤ ꯍꯋꯥ ꯋꯥ ꯑꯂꯨꯣ ꯄꯣꯡ ꯍꯋꯥꯏ ꯈꯤꯇꯪ ꯑꯃ ꯍꯥꯞꯆꯤꯜꯂꯦ
ꯎꯝ
ꯑꯣꯕꯤꯖ ꯅꯉꯥꯡꯗꯤ ꯕꯣꯔꯥꯗꯤ ꯃꯔꯣꯏ ꯕꯣꯔꯥ ꯍꯧꯕ꯭ꯔꯥ ꯀꯔꯤ ꯍꯧꯋꯦ
ꯃꯔꯣꯏꯁꯦ ꯀꯩꯅꯣ ꯇꯧꯋꯦ ꯑꯌꯥꯝꯕꯗꯤ ꯑꯩꯈꯣꯏꯅ ꯁꯨꯝ ꯃꯈꯥꯗ ꯀꯩꯅꯣ ꯃꯌꯥꯡꯇꯣꯟ ꯑꯃ ꯀꯩꯅꯣ ꯗꯦꯁꯀꯤꯗꯨꯣ ꯍꯗ ꯀꯩꯅꯣ ꯇ ꯊꯅ ꯄꯥꯔꯂꯦꯕ ꯀꯩꯅꯣ ꯈꯔ ꯆꯠꯊꯣꯛꯑꯒ ꯍꯦꯛ ꯀꯨꯝꯕꯗꯁꯨ ꯐꯖꯅ ꯄꯥꯜꯂꯦ ꯑꯗꯒꯤ ꯀꯩꯅꯣꯗꯁꯨ ꯈꯔ ꯆꯠꯊꯣꯛꯑꯒ ꯑ ꯑꯗ ꯍꯥꯏꯗꯁꯨꯣ
ꯃꯌꯥꯝ ꯍꯧꯋꯦ ꯑꯗꯨꯗꯒꯤ ꯀꯩꯅꯣ ꯃꯌꯥꯝ ꯇꯣꯟꯁꯦ ꯑꯁ ꯍꯦꯛꯅꯔꯒꯦꯕ ꯊꯠꯅꯅ ꯕꯣꯔꯥꯁ ꯇꯥꯕꯅꯦ ꯑꯩꯈꯣꯏꯁꯨ ꯑꯌꯥꯝꯕꯅꯗꯤꯁꯨ ꯑꯗꯨꯝ ꯕꯣꯔꯥ ꯍꯦꯛ ꯍꯧꯒꯦ ꯈꯜꯂꯗꯤ ꯍꯥꯎꯋꯏꯗꯅ ꯃꯌꯥꯡ ꯁꯣꯟ ꯕꯣꯔꯥꯁꯦ
ꯎꯝ
ꯑꯗꯨꯗ ꯑꯗꯨꯒꯦ ꯃꯌꯥꯝꯁꯨ ꯕꯔꯥꯗꯅ ꯇꯧꯏꯗ ꯋꯥ ꯁꯤꯕꯨꯗꯤ ꯀꯩꯅꯣ ꯑꯩꯒ ꯑꯩꯗꯤ ꯅꯃꯤꯅꯕꯗꯅ ꯀꯩꯅꯣ ꯇꯧꯔꯛꯄꯅ ꯃꯔꯨ ꯑꯣꯏ ꯈꯤꯇꯪ ꯂꯩꯔꯛꯑꯦꯅ ꯑꯗꯨꯁꯨ ꯌꯥꯎꯔꯦ ꯇꯧꯔꯤꯁꯦ
ꯎꯝ
ꯑꯂꯨꯁꯨ ꯍꯧꯕ ꯑꯗꯩ ꯇꯤꯜꯍꯧ ꯑꯗꯨꯝ ꯃꯌꯥꯟ ꯃꯌꯥꯟꯍꯧꯗ ꯍꯧꯕ ꯌꯥꯎꯋꯦ
ꯎꯝ ꯍꯟꯗꯛꯇꯤ ꯕꯣꯔꯥꯗ ꯈꯔ ꯇꯣꯏꯅ ꯍꯧꯔꯦ
ꯅꯣꯏꯗꯤ ꯋꯥ
ꯑꯥ ꯍꯥꯏꯗꯤ ꯉꯥꯔꯧꯗꯣ ꯏꯟꯖꯥꯡ ꯍꯧꯖꯤꯛꯇꯤ ꯀꯥꯂꯦꯟꯅꯦꯅ ꯀꯩꯅꯣ ꯇꯧꯗꯣ ꯃꯔꯧ ꯌꯥꯎꯗ꯭ꯔꯁꯨ ꯍꯦꯛ ꯆꯥꯅꯤꯡꯅꯗꯦꯗꯣ ꯑꯇꯩꯗꯣ ꯌꯦꯔꯨꯝ ꯀꯀꯩ ꯍꯣꯏ ꯌꯦꯔꯨꯝ ꯀꯛꯀꯩꯁꯨ ꯂꯣꯏꯊꯣꯛꯈ꯭ꯔꯕ
ꯎꯝ ꯗꯨꯀꯥꯟ ꯇꯧꯔꯤꯕ꯭ꯔꯣ ꯅꯣꯏꯒꯤ
ꯇꯧꯗꯦ ꯂꯦꯞꯄꯤ ꯗꯨꯀꯥꯟꯅꯤ ꯗꯨꯀꯥꯟ ꯉ
ꯎꯝ ꯈꯔ ꯈꯔ ꯑꯗꯨꯝ ꯊꯝꯃꯦꯕ꯭ꯔꯥ ꯁꯤꯅꯤꯗ ꯍꯥꯏꯗꯤ ꯑꯩꯁꯨ ꯁꯤ ꯂꯩꯕꯗꯒꯤ ꯏꯟꯊꯤ ꯅꯨꯡꯉꯥꯏꯅ ꯂꯥꯛꯈꯤꯗ꯭ꯔꯕꯅꯤꯅ ꯈꯪꯗ꯭ꯔꯦꯕ ꯇꯧꯔꯤꯁꯦ
ꯎꯝ
ꯑꯣ ꯑꯣ ꯍꯦꯛ ꯑꯣꯜꯂꯝꯃꯦ ꯑꯩꯈꯣꯏ ꯂꯩꯀꯥꯏꯗ ꯑꯗꯨꯣ ꯁꯨꯝ ꯀꯣꯏꯂꯥ ꯑꯃꯨꯛꯇ ꯊꯥꯔꯝꯕ ꯑꯣꯏꯔꯣ ꯂꯩꯗꯅꯀꯣ
ꯍꯣꯏ ꯂꯥꯗꯣ ꯀꯨꯏꯅꯗꯤ ꯆꯠꯇꯤ ꯆꯠꯂꯣꯏꯌꯦ ꯃꯣꯏꯒꯤꯗ
ꯎꯝ
ꯀꯣꯏꯂꯥ ꯈꯨꯊꯥꯗꯣ ꯀꯨꯏꯅꯗꯤ ꯆꯠꯂꯣꯏꯌꯦꯕ
ꯀꯤ ꯀꯣꯏꯅ
ꯍꯥꯏꯗꯤ ꯅꯣꯡꯗꯨꯁꯨꯅꯦ ꯌꯥꯝ ꯀꯟꯅ ꯇ ꯈꯥꯏꯗꯕꯤ ꯑꯩꯈꯣꯏꯒꯤ ꯇꯩꯕꯩ ꯇꯥꯏꯞꯇ ꯇꯧꯔꯦꯕ
ꯃꯥꯅꯦ ꯀꯩꯅꯣ ꯑꯦ ꯊꯥꯔꯦ ꯊꯥꯔꯦ ꯑꯗꯣ ꯃꯥꯅꯦ ꯑꯗꯨꯅꯦ ꯑꯩꯈꯣꯏꯅꯁꯨ ꯍꯥꯏꯗꯣ
ꯎ ꯃꯤꯒꯤ ꯑꯃ ꯀꯩꯅꯣꯒꯤꯗ ꯀꯩꯅꯣ ꯊꯧꯕꯥꯜ ꯋꯥꯡꯃ ꯇꯥꯕꯒꯤꯗꯣ
ꯎꯝ
ꯑꯗꯨꯒꯤꯗꯨꯗ ꯑꯃ ꯊꯥꯎꯋꯦꯕ ꯅꯨꯡꯁꯦ ꯀꯨꯞꯇ꯭ꯔꯦ ꯀꯨꯞꯅ ꯊꯨꯒꯥꯏꯔꯒ ꯃꯨꯁꯤꯟ ꯃꯨꯒꯥꯏ ꯃꯁꯥ ꯀꯅꯥꯅ ꯊꯥꯍꯧꯋꯦ
ꯎꯝ ꯍꯑꯦ ꯑꯗꯨꯝ ꯀꯩꯅꯣꯁꯨ ꯑ ꯀꯩꯅꯣ ꯑꯩꯅ ꯅꯦꯄ꯭ꯔꯥꯗꯩꯅ ꯑꯊꯣꯛꯄꯕꯣꯛ ꯃꯇꯦꯛ ꯍꯧꯖꯤꯛ ꯀꯥꯏꯗ꯭ꯔꯥ
ꯑꯥ
ꯑꯗꯨꯗꯣ ꯑꯗꯨꯝ ꯍꯥꯏꯗꯤ ꯃꯣꯏꯗꯤ ꯑꯊꯣꯄ ꯀꯦꯟꯗ꯭ꯔ ꯏꯕꯣꯕꯤꯒꯤ ꯆꯦꯡꯕ ꯠꯅꯦꯕꯀꯣ
ꯎꯝ
ꯑꯗꯨꯒꯤ ꯀꯩꯅꯣꯗꯨꯗꯤ ꯑꯗꯨꯝ ꯕꯣꯠ ꯃꯌꯥꯗ ꯊꯥꯔꯛꯀꯅꯤ ꯍꯥꯏꯕꯗ ꯃꯣꯏꯒꯤ ꯍꯥꯏꯗꯤ ꯀꯣꯏꯂꯥꯁꯗ ꯇꯣꯏ ꯇꯣꯏꯅ ꯑꯗꯨꯝ ꯁꯦꯝꯃꯦ ꯑꯩꯈꯣꯏꯒꯤ ꯃꯇꯦꯞꯛꯇꯣ ꯈꯛꯇꯅꯦꯕ ꯁꯨꯡꯁꯦ ꯑꯦꯝ ꯁꯦꯝꯗ꯭ꯒꯁꯦ ꯁꯦꯝꯃꯁꯨ ꯅꯥꯇꯩ ꯆꯥꯗꯕ ꯑꯗꯨꯗꯤ ꯑꯩꯈꯣꯏ ꯑꯦꯝ ꯑꯦꯜ ꯑꯦꯗꯦ ꯐꯝꯃꯟꯗ꯭ꯔꯥ
ꯎꯝ ꯐꯩ ꯐꯩ ꯔꯖꯥꯅ ꯐꯕꯅꯦ
ꯅ ꯃꯖ ꯀ ꯃꯔꯔꯗꯗꯤ ꯑꯅ ꯑ ꯑꯗꯨꯗꯂ ꯏꯗꯅꯦ ꯐꯣꯇ ꯍꯣꯏ ꯃꯁꯥꯗꯨꯗꯒꯤ ꯊꯣꯛꯏꯅꯦ ꯑꯗꯨ ꯃꯤꯉꯣꯟꯗ ꯄꯤꯊꯣꯛꯄꯅ ꯐꯩꯗꯅ ꯕꯣꯠ ꯍꯥꯏꯗꯤꯃꯛꯇꯕ ꯅꯠꯇ꯭ꯔꯥ ꯂꯝꯗ ꯀꯣꯛꯈꯤꯕ ꯑꯗꯨꯅ ꯃꯤ ꯍꯦꯛ ꯑꯣꯏꯖꯩꯗꯅ ꯍꯣꯏꯒꯦ ꯍꯣꯏꯗꯤꯗꯅ ꯑꯗꯨꯗ ꯇꯥꯗꯕ ꯇꯥꯔ ꯍꯣꯏ ꯆꯥꯎꯊꯣꯛꯄ ꯍꯥꯏꯇꯥꯔꯦ ꯌꯥꯝ ꯄꯗ ꯃꯤ ꯂꯝꯗ ꯍꯦꯛ ꯊꯝꯈꯤꯕꯗꯨꯅꯦ ꯐꯩꯗꯅꯦꯅꯦ ꯂꯩ
ꯐꯩ ꯐꯩ ꯋꯥꯈꯜ ꯂꯧꯁꯤꯡ ꯌꯥꯝ ꯂꯩꯈ꯭ꯔꯦ ꯋꯥꯈꯜꯅ
ꯀꯩꯅꯣꯒꯦ
ꯑꯣ
ꯕꯤ ꯖꯦ ꯄꯤꯗ ꯊꯣꯛꯇ꯭ꯔꯤꯁꯦ ꯃꯤꯃꯥꯏꯗꯤ ꯀꯩꯅꯣ ꯃꯆꯥꯅꯦ ꯀꯥꯏꯅ ꯍꯥꯏꯐꯦꯠ ꯍꯥꯏꯅꯩꯌꯦ ꯑꯩꯗꯤ ꯃꯁꯛꯄꯨꯗꯤ ꯈꯪꯗ꯭ꯔꯤꯕꯣ ꯀꯨꯢꯗ꯭ꯔꯥ ꯃꯥꯜꯂꯦꯀꯣ ꯕꯣꯠꯁꯦ
ꯀꯨꯏꯗ꯭ꯔꯦ ꯑꯗꯣ ꯍꯟꯗꯛꯇꯤ ꯈꯔ ꯈꯜꯂꯛꯇꯣꯏꯔꯦ ꯌꯩꯊꯔꯛꯇꯣꯏꯔ
ꯅꯣꯏꯒꯤꯗꯤ ꯑꯦꯝ ꯑꯦꯜ ꯑꯦꯁꯦ ꯀꯌꯥ ꯀꯌꯥ ꯊꯣꯛꯄꯒꯤ ꯐꯤꯕꯝꯗ ꯂꯩꯒꯦ
ꯑꯍꯨꯝ ꯍꯥꯟꯅꯩ ꯑꯍꯨꯝꯗꯣ ꯑꯗꯨꯝ
ꯑꯗꯨꯝ ꯊꯣꯛꯇꯕ ꯑꯃꯕꯨ ꯑꯃꯕꯨꯅ ꯀꯥꯟꯅꯕ ꯊꯣꯛꯄꯗꯤ ꯅꯠꯇꯗꯏ ꯑꯃ ꯇꯦ ꯑ ꯁꯣꯨꯝ ꯀꯩꯅꯣꯒꯤꯅꯦꯅ ꯇꯧꯗ ꯃꯥꯁꯦ ꯑꯗꯨꯒꯤ ꯀꯩꯅꯣꯃ ꯏꯃꯥꯟꯅꯕꯤ ꯑꯃ ꯃꯃꯧ ꯑꯣꯏꯒꯗꯅ ꯑꯗꯨꯒꯤ ꯄꯥꯎꯒ ꯇꯥꯕ꯭ꯔꯣ
ꯇꯥꯗꯦ ꯑꯉꯥꯡ ꯑꯅꯤ ꯁꯨꯔꯕ ꯃꯥꯜꯂꯦ
ꯑꯗꯤ ꯁ ꯆꯟꯅꯒꯗ꯭ꯔꯦ
ꯍꯟꯗꯛ ꯑꯩ ꯑꯩꯈꯣꯏ ꯁꯤꯗꯗꯤ ꯂꯥꯛꯑꯝꯃꯦꯕꯀꯣ ꯊꯥꯕꯜꯒꯤ ꯄꯩꯁꯥ ꯍꯥꯞꯄ ꯑꯩꯣꯏꯅ ꯂꯥꯛꯑꯣꯅ ꯀꯧꯕꯒꯤ ꯑꯗꯣ
ꯃꯥꯏ ꯃꯥꯏ ꯃ ꯆꯥꯟꯅ ꯄꯔꯣ ꯅꯤꯡ ꯉꯥꯎ ꯁꯟꯅꯕꯗꯤ ꯃꯥꯟꯕꯅꯦ
ꯎꯝ ꯍꯣꯏ ꯆꯞ ꯆꯥꯕ ꯈꯪꯗ꯭ꯔꯦ ꯃꯥꯅꯤꯗꯣ ꯍꯣꯏ ꯍꯣꯏ ꯈꯔꯃꯥꯏꯅꯕꯨꯗꯤ ꯄꯥꯎ ꯇꯥꯒꯦꯗꯣ ꯆꯞ ꯆꯥꯕꯗꯤ ꯈꯪꯗꯦꯕꯀꯣ ꯑꯗ ꯑ ꯑꯉꯥꯡ ꯑꯅꯤꯗꯤ ꯁꯨꯔꯦꯅ ꯍꯥꯏꯕꯅꯦ
ꯑ ꯑꯩꯒꯗꯤ ꯊꯥꯏꯅ ꯑꯉꯥꯡꯅ ꯄ꯭ꯔꯥꯟ ꯑꯣꯏꯗꯩ ꯇꯤꯟꯅꯖꯔꯛꯄꯅꯦ ꯎꯝ ꯃꯌꯨꯝ ꯥꯟꯅꯈ꯭ꯔꯗꯤ ꯄ꯭ꯔꯥꯟꯒ ꯂꯣꯏ ꯀꯥꯏꯔꯑꯗꯨꯅꯤꯗ
ꯀꯥꯏꯅꯦꯦ ꯑꯦ ꯑꯩꯒꯤ ꯑꯃꯨꯛ ꯃꯇꯝ ꯃꯇꯝꯗꯨꯒꯤ ꯁꯤꯟꯐꯝꯗꯨꯒꯤ ꯃꯇꯨꯡ ꯏꯟꯅ ꯑꯃꯨꯛ ꯄꯨꯜꯂꯛꯄꯗꯣ
ꯎꯝ ꯏꯃꯥꯟꯅꯕꯤꯁꯦ ꯀꯩꯅꯣ ꯇꯧꯔꯛꯇꯦ ꯍꯥꯏꯕ ꯍꯥꯏꯗꯤ ꯑꯣ ꯀꯔ ꯍꯥꯏꯇꯥꯔꯦꯀꯣ ꯎꯝ ꯑ ꯈꯔ ꯑꯃꯗꯤ ꯃꯌꯨꯝ ꯄꯥꯟꯈ꯭ꯔꯁꯨ ꯍꯧꯖꯤꯛꯁꯦ ꯁꯨꯝ ꯐꯣꯟꯗꯒꯤ ꯐꯦꯁꯕꯨꯛꯇꯒꯤ ꯀꯩꯗ ꯊꯦꯡꯅꯔꯒ ꯍꯧꯖꯤꯛ ꯑꯗꯨꯝ ꯀꯣꯟꯝꯕꯁꯦ ꯄꯨꯡꯀꯥꯏ ꯄꯥꯏꯅꯔꯛꯄꯁꯨ ꯑꯗꯨꯝ ꯌꯥꯎꯔꯤꯑꯕ ꯍꯧꯖꯤꯒꯤꯗ ꯅꯃꯣ ꯆꯄꯥꯏꯃꯗꯅ ꯀ ꯐꯦꯁꯕꯨ ꯀ ꯄꯗ꯭ꯔꯕꯔ
ꯀꯩꯅꯣꯃ ꯇꯧꯕꯗꯣ ꯊꯦꯡꯅꯗꯦ ꯍꯥꯏꯕ
ꯍꯧꯖꯤꯛꯅꯕꯨ ꯍꯦꯟꯅ ꯄꯥꯎ ꯐꯥꯎꯅꯕꯒꯤ ꯆꯥꯡꯗꯤ ꯍꯦꯜꯂꯤꯅꯦ ꯍꯥꯏꯕ ꯍꯥꯏꯕꯗꯤ ꯃꯤꯁꯤꯡꯁꯤꯕꯨ ꯍꯥꯏꯕ ꯗꯥꯏꯔꯦꯛ ꯐꯣꯟꯗꯃꯛ ꯅꯠꯇ꯭ꯔꯁꯨ ꯀꯩꯗꯧꯔꯤ ꯈꯣꯠꯂꯤ ꯍꯥꯏꯕꯗꯨꯀꯣ ꯎꯅꯏꯗꯅ
ꯈꯥꯡꯁꯦ ꯄꯥꯕ ꯌꯥꯔ ꯈꯥꯡꯗꯦ ꯀꯨꯡꯀꯥꯗ ꯀꯥꯏꯌꯦ ꯕꯣꯔꯥꯁꯦ ꯃꯃ ꯀꯥꯟꯅꯂ ꯀꯠꯇꯗꯅꯠꯇꯦꯕꯀꯣ ꯍ ꯄꯞꯁꯤ ꯌꯥꯗꯕ ꯆꯥꯟ
ꯕꯣꯔꯥ ꯑꯅꯤꯅꯦ ꯋꯥꯔꯤ ꯁꯥꯟꯅꯩꯁꯦ ꯑꯩꯁꯦ ꯕꯣꯔꯥ ꯀꯟꯅ ꯍꯧꯔꯤ
ꯂꯣꯁꯅꯦꯦ
ꯑꯩꯗꯤ ꯑꯍꯥꯝꯕꯩ ꯈꯛ ꯊꯥꯗꯗ ꯉꯥꯏꯔꯦ ꯑꯗꯣ ꯃꯨꯠꯊꯠꯂꯝꯃꯒ ꯏꯆꯦ ꯂꯧꯕ ꯆꯠꯇꯗꯤꯦ ꯍꯥꯥ
꯭ꯔꯣ ꯑꯩꯈꯣꯏꯒꯤ ꯕꯗꯥꯝꯗ ꯍꯧꯕꯁꯤꯅ ꯍꯥꯎꯕꯒꯨꯝ ꯇꯧꯗ꯭ꯔꯣ ꯑ ꯇꯥꯎꯗ ꯍꯧꯕꯁꯦ
ꯎꯝ ꯆꯗꯥꯥꯎ ꯃꯅꯝꯗꯣ ꯐꯕꯕꯨꯗꯤ ꯑꯃꯗꯨꯗꯅ ꯐꯕꯀꯣ
ꯎꯝ ꯍꯥꯎꯕ ꯍꯥꯎꯁꯦ ꯌꯧꯗꯦꯕ ꯀꯩꯅꯣꯗ ꯑꯆꯥꯊꯥꯎꯗ ꯍꯧꯕꯁꯦ ꯁꯨꯝ ꯑꯗꯒꯤ ꯆꯨꯞꯄꯁꯨ ꯌꯥꯝ ꯆꯨꯞꯇ꯭ꯔꯕꯅꯦꯀꯣꯀꯥꯎꯂ ꯈꯤꯇꯪꯒ ꯌꯥꯝꯅ ꯍꯧꯔꯒꯦ ꯀꯣꯛꯇꯥꯛꯗꯨꯗ ꯃꯈꯥꯏ ꯑꯗꯨꯝꯃꯥꯏꯛꯇ ꯑꯗꯨꯝ ꯂꯣꯏ ꯍꯥꯏꯕ ꯉꯥꯛꯇꯪꯗꯣ
ꯎꯝ
ꯆꯂ ꯄꯣꯔꯁꯟꯅ ꯈꯔ ꯆꯨꯞꯇꯕꯔꯥ ꯈꯪꯗꯦ
ꯍꯣꯏ ꯑꯩꯈꯣꯏ ꯀꯩꯅꯣꯗ ꯑꯃ ꯊꯥꯎꯧꯕ ꯗꯥꯝꯗꯣ ꯀꯩꯅꯣꯗ ꯂꯥꯛꯄꯗꯣ ꯗꯅꯦ ꯍꯥꯎ ꯎꯔꯤꯁꯤ ꯆꯦꯔꯪ ꯀ ꯂꯥꯄꯠ ꯂꯣꯏꯖ ꯔ
ꯑꯗꯨꯅ ꯑꯃꯨꯛ ꯈꯔ ꯁꯨꯞꯇꯕ ꯅꯠꯇ꯭ꯔꯣ
ꯍꯣꯏ ꯁꯤꯅ ꯈꯔ ꯐꯩꯅ ꯍꯧꯔꯤꯅꯤꯗ
ꯎꯝ ꯑ ꯐꯅꯦꯦꯗ ꯎꯝ ꯋꯥꯏꯅꯦꯍꯦ
ꯍꯥꯏꯗꯤ ꯃꯔꯛ ꯊꯠꯅ ꯑꯃꯨ ꯌꯥꯔꯣꯏ ꯁꯤ ꯎꯝ ꯃꯤ ꯂꯧꯕ ꯑꯃ ꯆꯠꯇ꯭ꯔꯗꯤ ꯌꯥꯔꯣꯏꯗꯣꯏꯅꯦ
ꯑꯣ ꯕꯣꯔꯥ ꯑꯗꯨ ꯃ ꯆꯠꯂꯝꯉꯥꯏ ꯆꯠꯄꯔꯥ ꯂꯣꯏꯁꯤꯜꯂ ꯆꯠꯂꯣ ꯀꯩꯗꯧꯔꯒꯦ ꯁꯧꯔꯥꯛ ꯁꯧꯔꯥ ꯇꯧꯔꯛꯇꯔꯥ
ꯍꯣꯏ ꯍꯣꯏ ꯑꯌꯨꯛꯛꯇ ꯑꯩꯒ ꯆꯠꯈꯤꯕꯅꯤꯅ ꯀꯣ
ꯑꯥꯕꯗꯗꯤ ꯂꯣꯏꯔꯝꯃꯟꯗ ꯑꯩꯅ ꯇꯧꯔꯤꯕ ꯖꯃꯦꯂꯥꯗꯣ